ꯍꯜꯂꯣ
ꯍꯜꯂꯣ ꯍꯜꯂꯣ ꯕ꯭ꯔꯣ
ꯍꯜꯂꯣ ꯕ꯭ꯔꯣ
ꯎꯝ
ꯇꯥꯔꯤꯕꯣ
ꯅꯨꯡꯉꯥꯏꯔꯦ ꯅꯨꯡꯉꯥꯏꯔꯦ ꯅꯨꯡꯉꯥꯏꯔꯕ꯭ꯔꯣ ꯅꯨꯡꯉꯥꯏꯃꯟꯗꯅ ꯌꯥꯗ꯭ꯔꯦꯍꯦ ꯍꯥ
ꯋꯥꯔ ꯀꯞꯇꯤ ꯌꯦꯡꯉꯣꯏꯗꯔꯣ
ꯑꯁ ꯑꯣ ꯀꯞꯁꯦ ꯕ꯭ꯔꯣ ꯌꯦꯡꯅꯤꯡꯉꯤꯍꯦ
ꯑ
ꯅꯪꯗꯤ ꯌꯦꯡꯉꯔꯣ
ꯐꯗꯕ ꯂꯩꯕ꯭ꯔꯣ ꯍꯌꯦꯡꯁꯤꯕꯣ
ꯊꯕꯛ ꯆꯠꯇꯧ ꯂꯩꯕꯤꯅꯤꯍꯦ
ꯎꯝ ꯍꯌꯦꯡ ꯊꯕꯛ ꯆꯠꯀꯗꯕ ꯂꯩꯕꯅꯤꯅꯀꯣ ꯇꯨꯝꯗꯕꯗꯤ ꯌꯥꯗꯕ ꯗꯨꯏꯅꯦ
ꯑ ꯇꯧꯕꯅꯤꯅꯦ ꯌꯦꯁꯨ ꯌꯦꯡꯅꯤꯡꯕꯀꯣ ꯑꯁ ꯊꯕꯛꯁꯨ ꯇꯧꯗꯕꯁꯨ ꯌꯥꯗꯕ ꯑꯗꯨꯒꯤꯅꯤꯅꯦ ꯀꯩꯗꯧꯔꯒꯦ ꯕ꯭ꯔꯣ ꯍꯜꯂꯣ ꯇꯥꯕ꯭ꯔꯣ ꯍꯂꯣ ꯕ꯭ꯔꯣ
ꯍꯜꯂꯣ
ꯑꯥꯎ ꯇꯥꯕ꯭ꯔꯣꯕ꯭ꯔꯣ
ꯇꯌꯦ ꯇꯥꯏꯌꯦ
ꯑꯣ ꯅꯪꯗꯤ ꯀꯩ ꯇꯧꯔꯤꯒꯦ
ꯑꯩꯁꯨ ꯁꯥꯕꯒꯤ ꯃꯄꯥꯟꯗ ꯁꯨꯝ ꯂꯩ
ꯎꯝ
ꯌꯨꯝ ꯃꯅꯨꯡꯗ ꯂꯩꯕꯁꯦ ꯁꯥꯏ ꯑꯩꯅ ꯃꯄꯥꯟꯗ ꯁꯅꯩꯕ
ꯀ ꯌꯦꯟꯁꯥꯡ ꯇꯧꯔꯨꯒꯦꯕ꯭ꯔꯣ
ꯉꯁꯤꯗꯤ ꯀꯩꯅꯣ ꯇꯧꯁꯜꯂꯦ ꯀꯔꯤ ꯉꯥ ꯊꯣꯡꯉꯦ
ꯑꯁ
ꯑꯍꯥꯎ ꯑꯥꯎꯕ ꯍꯦꯛꯇ ꯇꯧꯁꯟꯈ꯭ꯔꯦ ꯉꯁꯤꯗꯤ
ꯁꯥꯎ ꯍꯟꯖꯥꯡꯅꯤꯅꯦ ꯑꯗꯨꯗꯗꯤ
ꯂꯩ
ꯀꯅꯥꯅ ꯊꯣꯡꯕ꯭ꯔꯣꯕ꯭ꯔꯣ ꯕ꯭ꯔꯣꯅ ꯊꯣꯡꯕ꯭ꯔꯣ
ꯆꯀꯧꯁꯥꯟꯦ ꯑ ꯕꯖꯔꯗꯤ ꯀꯩ ꯌꯦꯟꯁꯥꯡ ꯊꯥꯑꯒꯦ ꯑꯩꯅ ꯊꯣꯡꯖꯗꯤ ꯑꯩꯅ ꯊꯣꯡꯗꯦꯛꯏ
ꯇꯥꯗꯔꯦ
ꯇꯥꯕ꯭ꯔꯣ ꯇꯥꯕ꯭ꯔꯣ
ꯑꯥ ꯍꯧꯖꯤꯛꯇꯤ ꯇꯥꯔꯤꯕ꯭ꯔꯣ ꯕ꯭ꯔꯣꯟꯅ ꯊꯣꯡꯕ꯭ꯔꯣ ꯌꯦꯟꯖꯥꯡꯁꯤꯕꯨ
ꯏꯃꯥ ꯊꯣꯡꯉꯦ ꯋꯥꯁꯤ
ꯑꯥ ꯁꯤꯗꯤ ꯇꯥꯔꯦꯣ ꯑ ꯑꯣ ꯇꯥꯔꯦ ꯇꯥꯔꯦ ꯑꯗꯨꯣ ꯆꯥꯔꯕ꯭ꯔꯣ ꯍꯜꯂꯣ ꯍꯜꯂꯣ ꯇꯥꯕ꯭ꯔꯕ꯭ꯔꯣ ꯑ ꯍꯧꯖꯤꯛ ꯇꯥꯔ ꯇꯥꯕ꯭ꯔꯕ꯭ꯔꯣ
ꯇꯥꯏ ꯇꯥꯏ ꯑꯃꯨꯛ ꯇꯥꯔꯁꯤ ꯅꯦꯠꯋꯥꯛꯁꯦ ꯅꯦꯠꯋꯥꯛ ꯄ꯭ꯔꯣꯕ꯭ꯂꯦꯝ ꯈꯔ ꯈꯔ ꯂꯩꯅꯦ ꯃꯥꯏꯁꯦ
ꯌꯦꯗꯣꯛꯁꯦ ꯈꯔ ꯅꯨꯡꯉꯥꯏꯇꯕ ꯃꯥꯥꯟꯂꯈ꯭ꯔ
ꯎꯝ ꯀꯩꯅꯣ ꯇꯧꯕꯁꯨ ꯌꯦꯡꯉꯉꯦꯗ ꯁꯨꯝ ꯃꯌꯥꯝ ꯄꯣꯊꯥꯅꯕꯒꯤ ꯋꯥꯔꯤ ꯁꯨꯝ ꯄꯨꯂꯞ ꯁꯥꯖꯜꯂꯛꯄꯗꯣ ꯑꯗꯨꯅꯁꯨ ꯅꯦꯠꯋꯥꯛ ꯄ꯭ꯔꯣꯕ꯭ꯂꯦꯝꯁꯦ ꯂꯥꯛꯄ ꯃꯥꯜꯂꯦ
ꯑ ꯃꯥꯅꯤ ꯃꯥꯅꯤ ꯭ꯔꯣ ꯑꯗꯨꯃꯥꯏꯅ ꯇꯧꯔ ꯃꯥꯅꯤ
ꯑ ꯀꯩꯅꯣ ꯇꯧꯋꯦ ꯏꯃꯥꯅ ꯊꯣꯡꯕ ꯑꯗꯨꯅ ꯇꯊꯣꯔꯏꯒꯁꯤꯦ
ꯕꯗꯔ
ꯍꯥꯎ
ꯑꯁ ꯇꯝꯅꯤꯡꯕꯅꯦꯀꯣ ꯑꯩ ꯇ꯭ꯔꯥꯏꯗꯤ ꯇꯧꯕꯅꯦꯀꯣ ꯑꯗꯨ ꯌꯥꯗꯦꯅꯦ
ꯑꯧ ꯑꯩꯈꯣꯏꯅ ꯇꯧꯕꯁ ꯍꯦꯛꯇꯤ ꯌꯥꯗꯦ ꯑꯩꯈꯣꯏꯒꯤ ꯁꯨꯝ ꯅꯨꯄꯤꯅ ꯊꯣꯡꯕꯅꯤꯅꯀꯣ ꯏꯃꯥ ꯍꯣꯏꯅ ꯑꯃꯨꯛ ꯁꯨꯝ ꯃꯣꯏꯅ ꯅꯨꯄꯤ ꯑꯣꯏꯔꯣ ꯄꯒꯤ ꯑꯦꯛꯁꯄꯤꯔꯤꯌꯦꯟꯁ ꯂꯩꯔꯛꯄꯀꯣ
ꯎꯝ ꯎꯝ
ꯑ
ꯑꯁ ꯑꯩ ꯇ꯭ꯔꯥꯏꯗꯤ ꯇꯧꯗꯤ ꯇꯧꯕꯅꯤꯀꯣ ꯑꯗꯨ ꯑꯁ ꯑꯗꯩ ꯎꯝ ꯑꯗꯨꯝ ꯍꯥꯎꯗꯤ ꯍꯥꯎꯋꯦ ꯍꯥꯏꯗꯤ ꯍꯥꯏꯌꯦ ꯑꯗꯨ ꯑꯣꯏꯔꯁꯨꯀꯣ ꯏꯁꯥꯅ ꯑꯗꯨꯝ ꯌꯥꯗꯕꯗꯨꯕꯨ
ꯏꯁꯥꯅ ꯁꯨꯝ ꯏꯐꯦꯛꯇꯤꯞ ꯑꯣꯏꯗꯦꯅ ꯈꯟꯖꯕꯗꯣ
ꯍꯣꯏ ꯎꯝ ꯆꯒꯦ ꯇꯧꯒꯦ ꯇꯧꯕꯅꯦ ꯎ
ꯑꯥ
ꯕ꯭ꯔꯣꯗꯤ ꯑꯁ ꯌꯥꯝ ꯍꯩꯔꯝꯒꯗꯤ ꯍꯩꯔꯝꯗꯧ ꯃꯥꯥꯟꯂꯦꯕꯣ ꯄꯩꯁꯨ ꯍꯥꯏꯗ
ꯌꯥꯝ ꯀꯟꯅ ꯀꯩꯅꯣ ꯇꯧꯕ ꯅꯠꯇꯦ ꯃꯔꯛ ꯃꯔꯛꯇ ꯈꯔ ꯈꯔ ꯊꯣꯡꯕꯀꯣ ꯑꯗꯣ ꯌꯥꯝ ꯀꯥꯟꯗ ꯀ ꯇꯧꯕꯗ ꯕꯗꯗꯤ ꯀꯩ ꯍꯣꯠꯅꯔꯤꯅꯣ ꯀꯩ ꯇꯧꯔꯤꯒꯦ ꯍꯧꯖꯤꯛꯀꯥꯟꯁꯦ
ꯑꯦ ꯌꯨꯝꯗ ꯑꯗꯨꯝ
ꯎꯝ ꯁꯤ ꯕꯦꯂꯤꯗ ꯂꯩ ꯕ꯭ꯔꯣ ꯍꯤꯜꯁꯇ ꯂꯩꯕ꯭ꯔꯣ
ꯕ꯭ꯔꯣ ꯑꯩ ꯕꯦꯂꯗ ꯂꯩꯗ
ꯎꯝ ꯁꯤꯗ ꯏꯝꯐꯥꯜꯗ
ꯎꯝ
ꯀꯩꯅꯣ ꯏꯝꯐꯥꯜꯗ ꯑꯣꯏꯅ ꯌꯨꯝ
ꯍꯣꯏ ꯌꯨꯝꯗ ꯌꯨꯝ ꯑꯗꯨꯝ ꯂꯩꯌꯦꯕ
ꯐꯔꯦꯅꯦ ꯁ꯭ꯋꯥꯏꯗ ꯑꯗꯨꯝꯀꯣ ꯑꯗꯨ ꯁꯨꯝ ꯆꯠꯊꯣꯛ ꯆꯠꯁꯤꯟꯁꯨ ꯅꯨꯡꯉꯥꯏꯕꯀꯣ
ꯑꯩꯒꯤ ꯁꯤ ꯕꯦꯂꯩꯗꯨꯗꯤ ꯌꯥꯝꯅꯗꯤ ꯂꯩꯈ꯭ꯔꯦꯍꯦ ꯂꯝꯆꯥꯟꯁꯨ ꯂꯩꯔꯝꯃꯦ ꯂꯪ ꯊꯕꯥꯜꯁꯨ ꯂꯩꯔꯝꯃꯦ ꯑꯗꯨꯒ ꯃꯣꯏꯔꯥꯡꯈꯣꯣꯡ ꯁꯤ ꯑꯦꯁ ꯀꯒꯤꯗ
ꯑꯥ
ꯂꯩꯔꯝ ꯊꯥꯡꯃꯩꯕꯟꯁꯨ ꯍꯧꯖꯤꯛ ꯊꯥꯡꯃꯩꯕꯟꯗ ꯑꯗꯨꯝ ꯂꯩ
ꯑꯣ ꯐꯩ ꯊꯥꯡꯃꯩꯕꯟꯗꯁꯨ ꯐꯃꯩꯕꯟꯁꯨ ꯑꯗꯨꯝ ꯅꯨꯡꯉꯥꯏꯕꯅꯦ ꯍꯥꯏꯕꯗꯤ ꯃꯥꯔꯀꯦꯠ ꯀꯩꯀꯥ ꯑꯗꯨꯝ ꯐꯖꯅ ꯅꯨꯡꯉꯥꯏꯕ ꯃꯥꯔꯀꯦꯠ ꯅꯛꯄꯅꯤꯅꯀꯣ
ꯊꯥꯡꯃꯏꯕꯟꯒꯤꯗꯤ ꯍꯥꯏꯔꯒꯗꯤ ꯑꯩꯈꯣꯏꯒꯤ ꯎꯝ ꯑꯩꯈꯣꯏꯒꯤ ꯑꯦꯝ ꯑꯦꯜ ꯑꯦꯗꯣ
ꯎꯝ
ꯏꯖꯨꯀꯦꯁꯟꯁꯦ ꯑꯦꯁ ꯌꯥꯝ ꯐꯩꯗ ꯑꯇꯄ ꯀꯩꯅꯣꯒꯤ ꯄꯥꯎꯅꯥ ꯕꯖꯥꯔ ꯍꯥꯏꯒꯦꯔꯥ ꯃꯣꯏꯗ ꯆꯠꯅꯤꯡꯉꯥꯏ ꯂꯩꯇ꯭ꯔꯦꯕ ꯂꯣꯏꯅ ꯁꯤ ꯂꯩꯗꯣꯏꯅꯀꯣ ꯖꯣꯏꯒꯤ ꯁꯟꯗꯤꯤ ꯑꯗꯨꯝ ꯌꯥꯝ ꯐꯩ ꯍꯥꯏꯇꯥꯥꯔꯦꯅꯦ ꯑꯩꯣꯏ ꯀꯦꯟꯗ꯭ꯔꯥꯒꯤꯗꯤ ꯕꯖꯔꯔ ꯀ ꯀ ꯀꯩꯅꯣ ꯀꯔꯤ ꯀꯦꯟꯗ꯭ꯔꯥꯗ ꯚꯣꯠ ꯊꯥꯗꯒꯦꯅ ꯂꯩꯔꯤꯕꯅꯣ
ꯑꯩꯗꯤ ꯀꯩꯅꯣꯗ ꯑꯩꯈꯣꯏꯒꯤ ꯏꯁꯄꯤꯀꯔꯒꯤꯗ
ꯑꯣ ꯑ
ꯏꯁꯄꯤꯀꯔꯒꯤꯗ ꯍꯣꯏ ꯌꯥꯏꯁ꯭ꯀꯨꯜ ꯀꯦꯟꯗ꯭ꯔꯅꯤ
ꯃꯥꯗꯤ ꯅꯍꯥꯟꯁꯨ ꯂꯨꯍꯣꯡꯕꯁꯨ ꯀꯨꯏꯗ꯭ꯔꯤꯅꯦꯍꯦ
ꯑꯣ
ꯑꯗꯨꯗꯤ ꯂꯒꯥꯎꯁꯨ ꯀꯏ ꯀꯗꯔꯤꯅ ꯃꯥꯅꯤ
ꯎꯝ
ꯑꯉꯥꯡ ꯌꯥꯝ ꯑꯣꯏꯔꯤꯦꯗ ꯃꯥꯗꯤ ꯑꯁ ꯍꯟꯗꯛ ꯃꯊ ꯃꯊꯪ ꯂꯥꯛꯒꯗꯧꯕ
ꯑꯥ
ꯑꯉꯥꯡ ꯌꯥꯝꯃ ꯑꯣꯏꯗꯗ ꯃꯥꯥꯟꯗꯤꯦ
ꯎꯝ
ꯑ ꯑꯗꯨ ꯑꯁ ꯃꯦꯠꯁꯦ ꯑꯥ ꯍꯥꯏꯌꯨ ꯍꯥꯏ ꯍꯥꯏꯔꯑꯣꯅꯦ ꯕ꯭ꯔꯗꯔ ꯅꯍꯥꯟ ꯀꯩꯅꯣꯁꯦ ꯑꯩꯈꯣꯏꯒꯤ ꯃꯦꯠꯁꯤꯕꯨ ꯕ꯭ꯔꯥꯖꯤꯜꯁꯦ ꯄꯨꯡ ꯇꯔꯥ ꯃꯈꯥꯏꯗ ꯅꯠꯇ꯭ꯔꯣ ꯃꯁꯤꯁꯤꯁꯤꯕ
ꯍꯣꯏ ꯇꯦꯟ ꯊꯥꯔꯇꯤꯅꯤ ꯇ ꯊꯥꯔꯇ ꯀ ꯀ
ꯑꯩꯁꯨ ꯉꯥꯏꯍꯥꯛꯄꯨꯗꯤ ꯌꯦꯡꯉꯝꯃꯒ ꯐ ꯍꯥ ꯐ ꯍꯥꯞꯄꯨ ꯌꯦꯡꯉꯒ ꯇꯨꯝꯃꯅꯤ ꯑꯄꯤꯤ ꯑꯕ ꯉꯝꯗꯦ ꯅꯨꯡꯗꯥꯡ ꯊꯦꯡꯅ ꯌꯦꯡꯕ ꯉꯝꯗꯦꯕ
ꯑꯃ ꯎꯝ ꯗ ꯌꯦꯡꯕꯐꯝ ꯂꯩꯅ ꯇꯤꯃꯦ ꯂꯦꯕꯣꯀꯣ ꯕ꯭ꯔꯥꯎꯗꯤ ꯃꯦꯁꯤ ꯃꯦꯁꯤ ꯑꯣꯏꯕ꯭ꯔꯥ ꯔꯣꯅꯥꯜꯗꯣ ꯑꯣꯏꯕ꯭ꯔꯣ
ꯑꯦ ꯑꯩꯕꯨꯗꯤ ꯃꯦꯁꯤꯕꯨꯗꯤ ꯁꯞꯄꯣꯔꯠ ꯇꯧꯋꯦ
ꯑꯣ
ꯣꯗꯤ ꯔꯣꯅꯥꯜꯗꯣ ꯔꯣꯃꯦꯁꯤꯔꯣ
ꯑꯁ ꯕ꯭ꯔꯗꯔ ꯃꯦꯁꯤꯅꯤꯅꯦ
ꯃꯦꯁꯤ ꯃꯦꯁꯤꯁꯨ ꯅꯨꯡꯁꯤꯕꯅꯤ ꯑꯦ ꯔꯣꯅꯥꯜꯗꯣꯁꯨ ꯌꯥꯝ ꯐꯩꯌꯦ ꯐꯕꯗꯤꯀꯣ ꯃꯥꯒꯤꯅ ꯑꯜꯀꯣꯍꯣꯜ ꯁꯤꯖꯤꯟꯅꯗꯕꯁꯦ
ꯎꯝ
ꯁꯤ ꯌꯥꯝꯊꯤꯅ ꯐꯩꯌꯦ ꯃꯥꯅꯦ ꯑꯗꯨꯒ
ꯎꯝ
ꯑꯗꯨꯒ ꯃꯦꯁꯤꯒꯤꯅ ꯃꯥꯏ ꯂꯣꯌꯦꯜꯇꯤ ꯑꯣꯏꯕꯁꯦ
ꯎꯝ
ꯃꯥꯏ ꯂꯣꯌꯦꯜꯇꯤ ꯂꯣꯌꯦꯜꯇꯤ ꯑꯣꯏꯕꯁꯤꯅꯦ ꯃꯥꯒꯤ ꯈ꯭ꯋꯥꯏꯗꯒꯤ ꯐꯖꯕꯗꯤꯀꯣ
ꯎꯝ
ꯑꯗꯒꯤ ꯑꯅꯤꯃꯛ ꯑꯗꯨꯝ ꯐꯖꯩ ꯄꯣꯠꯁ ꯇꯥꯏ ꯑꯗꯨꯕꯨ ꯇꯤꯝ ꯁꯞꯄꯣꯔꯠꯁꯦ ꯔꯣꯅꯥꯜꯗꯨꯣꯒꯤꯁꯦ ꯈꯤꯇꯪ ꯋꯥꯏ ꯇꯤꯝ ꯁꯞꯄꯣꯔꯠ ꯇꯤꯝ ꯍꯥꯏꯕꯗꯤ ꯃꯦꯠꯆ ꯁꯥꯟꯅꯔꯛꯄꯅꯤꯅ ꯐꯨꯠꯕꯣꯜꯒꯨꯝꯕꯗꯤ ꯇꯤꯝ ꯁꯞꯄꯣꯔꯠ ꯌꯥꯝ ꯗꯔꯀꯥꯔ ꯂꯩꯅꯀꯣ
ꯎꯝ ꯎꯝ
ꯑꯗꯨꯗꯔ ꯑꯥꯔꯖꯦꯟꯇꯤꯅꯥꯗꯤ ꯑꯃꯨꯛ ꯇꯤꯟ ꯁꯄꯣꯔꯠꯁꯦ ꯐꯖꯩꯌꯦꯕ ꯑꯗꯨꯗ ꯃꯤꯦꯁꯤ ꯈꯛꯇꯅ ꯉꯝꯕ ꯅꯠꯇꯦꯕ ꯇꯧꯕꯁꯦ ꯇꯤꯝ ꯁꯞꯄꯣꯔꯠ ꯄꯨꯂꯞ ꯑꯣꯏꯅ ꯇꯧꯕꯅꯤꯅ
ꯎꯝ
ꯐ꯭ꯔꯥꯟꯁꯁꯨ ꯐꯖꯩ ꯐ꯭ꯔꯥꯟꯁꯁꯨ ꯐꯖꯩ ꯑꯗꯨꯝ ꯐꯖꯕꯗꯤꯀꯣ ꯖꯔꯃꯅꯤꯁꯨ ꯑꯗꯨꯝ ꯐꯖꯩ
ꯎꯝ
ꯑꯗꯨꯝ ꯅꯨꯡꯉꯥꯏ ꯃꯦꯠꯁꯦ ꯍꯪꯗꯦꯗ ꯂꯤꯖꯦꯟ ꯂꯤꯖꯦꯟ ꯃꯌꯥꯝꯁꯦ ꯂꯣꯏꯅ ꯍꯟꯗꯛꯀꯤ ꯋꯥꯔꯜ ꯀꯞꯁꯤꯅ ꯑꯔꯣꯏꯕ ꯑꯣꯏꯕꯅꯤꯅ ꯌꯥꯝ ꯅꯨꯡꯉꯥꯏꯕ ꯋꯥꯋꯔꯜ ꯀꯞꯅꯦꯕ
ꯃꯥꯅꯦ ꯃꯥꯅꯦ
ꯑꯗꯣ ꯑꯩꯈꯣꯏꯒꯤ ꯇꯥꯏꯝ ꯖꯣꯟꯁꯦ ꯈꯦꯠꯅꯔꯕꯅꯤꯅꯀꯣ ꯌꯦꯡꯕ ꯍꯦꯛꯇ ꯉꯝꯗꯕ
ꯎꯝ
ꯃꯦꯠꯁꯦ ꯅꯨꯡꯗꯥꯡ ꯑꯍꯤꯡꯗ ꯂꯩꯇꯕ ꯑꯣꯏꯔꯒꯗꯤ ꯅꯨꯡꯊꯤꯟ ꯅꯨꯡꯗꯥꯡ ꯋꯥꯏꯔꯝꯒꯨꯝꯕ ꯂꯩꯕ ꯑꯣꯏꯔꯀꯣ ꯌꯥꯝ ꯅꯨꯡꯉꯥꯏꯔꯧꯅꯦ
ꯎꯝ ꯎꯝ ꯎꯝ
ꯑꯦꯁꯤꯌꯥ ꯑꯦꯁꯤꯌꯥꯗ ꯇꯥꯕꯅ ꯅꯨꯡꯉꯥꯏꯔꯦ ꯌꯦꯡꯕꯗꯤ
ꯎꯝ
ꯑꯦꯁꯤꯌꯥ ꯑꯦꯁꯤꯌꯥꯗ ꯇꯥꯕꯁꯤꯅꯗꯤ ꯅꯨꯡꯉꯥꯏꯕ ꯑꯃꯦꯔꯤꯀꯥꯗꯨꯝ ꯇꯥꯛꯑꯕꯗꯤ ꯃꯣꯏꯗꯨꯗꯤ ꯇꯥꯏꯝ ꯖꯣꯟ ꯈꯦꯠꯅꯔꯕꯅꯤꯅ ꯋꯥꯏ ꯌꯦꯡꯕ ꯉꯝꯗꯦ ꯌꯦꯡꯅꯤꯡꯉꯁꯨꯀꯣ ꯌꯦꯡꯕ ꯉꯝꯗꯦ ꯑꯥꯔꯖꯦꯟꯇꯤꯅꯥꯒꯨꯝꯕ ꯁꯥꯟꯅꯔ ꯀꯥꯟꯗ ꯀꯣ ꯕ꯭ꯔꯥꯖꯤꯜꯒꯨꯝꯕ ꯈꯔ ꯁꯥꯟꯅꯕ ꯌꯦꯡꯕ ꯋꯥꯅꯤ ꯅꯠꯇꯔꯗꯤ ꯀꯁꯤ ꯌꯦꯗꯔ
ꯃꯥꯅꯦ ꯃꯥꯅꯦ
ꯎꯝ ꯐꯥꯏꯅꯦꯜꯕꯨꯗꯤ ꯌꯦꯡꯒꯦ ꯈꯜꯂꯤꯀꯣ ꯐꯥꯏꯅꯦꯜ ꯁꯦꯃꯤꯐꯥꯏꯅꯦꯜ ꯀ꯭ꯋꯥꯔꯇꯔ ꯐꯥꯏꯅꯦꯜꯏ ꯈꯔꯗꯤ ꯌꯦꯡꯉꯤ ꯑꯇꯣꯞꯄꯗꯤ ꯀꯩꯁꯨ ꯉꯝꯗꯧ ꯃꯥꯟꯗ꯭ꯔꯦ ꯋꯥꯕꯅꯤꯅ
ꯍꯟꯗꯛꯀꯤ ꯋꯥꯀꯞꯁꯤꯗꯤ ꯇꯥꯕ꯭ꯔꯣ ꯍꯜꯂꯣꯕ꯭ꯔꯣ
ꯇꯥꯏ
ꯍꯟꯗꯛꯀꯤ ꯋꯥꯔꯜ ꯀꯞꯁꯤꯗꯤ ꯑ ꯔꯣꯅꯥꯜꯗꯣꯒ ꯃꯤꯁꯤꯒꯤ ꯒꯣꯠꯀꯤ ꯗꯤꯕꯦꯠꯁꯨ ꯀꯣ ꯑꯗꯨꯝ ꯂꯩꯗꯅ ꯍꯟꯗꯛꯀꯁꯤꯗꯤ ꯌꯥꯝꯅ ꯐꯖꯕ ꯋꯔꯀꯞꯅꯤ
ꯃꯥꯅꯦ ꯃꯥꯅꯦ ꯑ ꯍꯟꯗꯛꯁꯤ ꯀꯩꯅꯣ ꯇꯥꯕꯁꯨ ꯌꯥꯏ ꯀ꯭ꯇꯔ ꯀ꯭ꯋꯥꯇꯔꯁꯤ ꯃꯦꯁꯤꯒ ꯔꯣꯅꯥꯜꯗꯣꯒ ꯄꯥꯕꯁꯨ ꯌꯥꯔꯤꯅꯤ ꯑꯗꯨꯅ ꯑꯁ ꯅꯨꯡꯗꯤ ꯅꯨꯡꯉꯥꯏꯅꯤ
ꯏꯔꯛꯑꯁꯤꯀꯣ ꯄꯨꯔꯥ ꯁꯤꯗꯤ ꯀꯦꯟꯁ ꯍꯥꯏꯕꯒꯤ ꯏꯔꯕ
ꯃꯥꯅꯦ
ꯑꯁꯤꯒꯨꯝꯕ ꯏꯔꯥ ꯄꯁ ꯂꯥꯛꯀ ꯇꯧꯕ ꯍꯥꯏꯕꯁꯤꯗꯤ ꯌꯥꯝꯅ ꯂꯨꯕꯩ ꯌꯥꯝꯅ ꯇꯥꯡꯕ ꯑꯣꯏꯒꯅꯦꯕꯀꯣ
ꯃꯥꯅꯤ
ꯑꯩꯗꯒꯤ